ꯇꯥꯕ꯭ꯔꯣ ꯑ ꯎꯝ ꯑꯥ ꯇꯥꯏꯌꯦ ꯇꯥꯕ꯭ꯔꯣ ꯍꯜꯂꯣ
ꯍꯜꯂꯣ
ꯇꯥꯏꯌꯦ ꯇꯥꯗꯕ꯭ꯔꯥ ꯇꯥꯏꯌꯦ ꯇꯥꯏꯌꯦ ꯑꯩꯒꯤꯗꯤ ꯇꯥꯕ꯭ꯔꯥ
ꯇꯥꯏꯌꯦ ꯇꯥꯏꯌꯦ
ꯑꯣ ꯀꯩꯗꯧꯔꯝꯃꯤꯅꯣ
ꯐꯝꯃꯒ ꯂꯩꯥꯔꯤꯗ ꯏꯔꯨꯕ ꯂꯣꯏꯔꯒ
ꯅꯨꯡꯉꯥꯏꯔꯦ
ꯍ‌ꯣꯏ ꯅꯨꯡꯉꯥꯏ ꯅꯪꯗꯤ
ꯑꯩꯁꯨ ꯁꯨꯝꯐꯝꯃꯤꯕꯅꯤꯗ
ꯑꯣ
ꯀ꯭ꯔꯤ ꯊꯕꯛ ꯆꯠꯄ꯭ꯔꯥ ꯉꯁꯤ
ꯊꯕꯛ ꯆꯠꯇꯦꯗ
ꯌꯨꯝꯗ ꯁꯨꯝ ꯂꯩꯕ꯭ꯔꯥ
ꯍꯣꯏ
ꯅꯨꯡꯉꯥꯏꯔꯦꯅꯦ
ꯅꯨꯡꯉꯥꯏꯔꯦ ꯅꯨꯡꯉꯥꯏꯔꯦ ꯌꯨꯝꯗ ꯂꯩꯃꯟꯕꯒꯤ ꯌꯥꯗ꯭ꯔꯦ
ꯀꯔꯤ ꯃꯥꯊꯦꯜ ꯆꯥꯕꯤꯈ꯭ꯔꯦ ꯉꯁꯤꯗꯤ
ꯗꯥꯎ
ꯗꯥꯜꯅ ꯍꯥꯎꯔꯕꯅꯦ ꯑꯁ ꯗꯥꯜ ꯆꯥꯔꯗꯤ ꯁꯛꯀ ꯐꯖꯊꯣꯔꯛꯀꯗꯕ ꯃꯥꯜꯂꯦ
ꯑꯁ ꯐꯖ ꯃꯟꯕꯒꯤ ꯌꯥꯗ꯭ꯔꯦꯅꯦ
ꯑꯃꯨꯛ ꯈꯨꯏꯔꯕ꯭ꯔꯥ
ꯍꯣꯏ
ꯈꯨꯏꯔꯝꯃꯣꯏ ꯈꯨꯏꯔꯝꯃꯣꯏ ꯅꯨꯡꯁꯥꯗꯤ ꯀꯃꯥꯏ ꯇꯧꯒꯦ ꯅꯣꯏꯔꯣꯝꯗ
ꯅꯨꯡꯁꯥꯗꯤ ꯍꯧꯖꯤꯛꯇꯤ ꯑꯗꯨꯝ ꯈꯔ ꯐꯩꯌꯦꯗ
ꯑꯁ ꯅꯨꯡꯁꯥ ꯊꯣꯛꯇ꯭ꯔꯁꯨ ꯁꯥꯏꯗ ꯑꯩꯈꯣꯏꯔꯣꯝꯗꯗꯤ
ꯍꯣꯏ ꯑꯗꯨꯝ ꯁꯥꯕꯅꯤ ꯍꯣꯏ ꯑꯗꯨꯁꯨ
ꯅꯣꯏ ꯕꯣꯜ ꯁꯥꯟꯅꯕ ꯆꯠꯇꯕ꯭ꯔꯥ
ꯆꯠꯇꯦ ꯆꯠꯇꯦ
ꯆꯠꯄ ꯌꯥꯗ꯭ꯔꯣ ꯀꯔꯤꯒꯤ
ꯂꯥꯞꯃꯟꯕꯒꯤꯀꯣ ꯒ꯭ꯔꯥꯎꯟꯗꯣ
ꯅꯨꯄꯥꯁꯤꯡꯗꯤ ꯕꯣꯜ ꯁꯥꯟꯅꯕꯅꯤꯅꯦ
ꯍꯣꯏ ꯁꯅꯥꯅꯤꯡꯕꯅꯤ ꯌꯥꯝ ꯏꯃꯥꯟꯅꯕꯒꯨꯝꯕ ꯂꯩꯔꯗꯤ ꯑꯩꯒ ꯆꯠꯃꯤꯟꯅꯕ ꯐ꯭ꯔꯦꯟ ꯑꯃ ꯂꯩꯔꯗꯤ ꯑꯗꯨꯝ ꯆꯠꯄ ꯌꯥꯏ ꯏꯊꯟꯇꯗꯤ ꯆꯠꯄ ꯇꯥꯟꯕ
ꯍꯣꯁꯇꯦꯜꯗ ꯃꯤ ꯁꯥꯟꯅꯕ ꯌꯥꯎꯗ꯭ꯔꯣ
ꯍꯟꯗꯛꯀꯥꯟꯁꯦ ꯃꯌꯨꯝ ꯃꯌꯨꯝ ꯂꯣꯏ ꯆꯠꯈ꯭ꯔꯕ ꯑꯗꯨ ꯃꯤ ꯌꯥꯝꯗꯕ
ꯑ‌ꯣ ꯑꯔꯩ ꯑꯔꯩꯕꯁꯤꯡꯗ ꯍꯧꯔꯒ ꯆꯠꯄ ꯌꯥꯗ꯭ꯔꯣ ꯃꯇꯝ ꯂꯦꯟꯕ ꯑꯣꯏꯅ
ꯃꯣꯏꯁꯦ ꯆꯠ ꯕ‌ꯣꯜ ꯁꯥꯟꯅꯗꯕꯒꯤꯅꯤꯅꯦ
ꯑꯁ ꯂꯣꯏꯔꯦ ꯅꯨꯄꯥ ꯑꯃ ꯑꯣꯏꯔꯒ ꯕꯣꯜ ꯁꯥꯟꯅꯗ꯭ꯔꯗꯤ ꯑꯗꯨꯒ ꯕꯣꯜꯗꯤ ꯌꯦꯡꯕ꯭ꯔꯥ
ꯍꯣꯏ ꯑꯗꯨꯝ ꯃꯔꯛ ꯃꯔꯛꯇꯗꯤ ꯌꯦꯡꯉꯦ ꯃꯣꯏꯁꯦ
ꯑꯁ ꯕꯣꯜ ꯌꯦꯡꯉꯗꯤ ꯁꯥꯟꯅꯒꯗꯕꯅꯦ ꯍꯥꯏꯕꯅꯦ ꯅꯪꯁꯨ
ꯈꯪꯗ꯭ꯔꯦꯅꯦ ꯀꯩꯒꯤ ꯑꯣꯏꯔꯖꯥꯠꯅꯣ ꯃꯣꯏꯁꯦ
ꯍꯩꯌ‌ꯦꯡꯗꯤ ꯀꯗꯥꯏ ꯆꯠꯀꯗ꯭ꯔꯥ
ꯍꯌꯦꯡꯗꯤ ꯀꯣꯂꯦꯖ
ꯑꯣ ꯅꯣꯏ ꯀ꯭ꯂꯥꯁ ꯍꯧꯔꯕ꯭ꯔꯥ
ꯀ꯭ꯂꯥꯁ ꯍꯣꯏ ꯑꯗꯨꯝ ꯃꯔꯛ ꯃꯔꯛꯇ ꯇꯧꯋꯦ ꯅꯨꯡꯇꯤꯒꯤꯗꯤ ꯇꯧꯕꯅꯤ ꯇꯧ ꯇꯧꯕ ꯅꯠꯇꯦ
ꯑꯩꯈꯣꯏꯗꯤ ꯋꯥꯠꯂꯤꯌꯦ
ꯋꯥꯠꯂꯤꯌꯦ ꯑꯣ ꯑꯥꯒꯥꯥꯁꯇꯅꯤ ꯍꯥꯏꯕ ꯅꯠꯇ꯭ꯔꯣ
ꯑꯩꯈꯣꯏꯒꯤꯗꯤ ꯀꯥꯂꯦꯟ ꯀꯟꯅ ꯊꯥꯔꯦ ꯍꯧꯖꯤꯛ ꯀꯥꯂꯦꯟꯁꯤꯗꯤ
ꯑꯣ ꯑꯣ
ꯃꯤ ꯍꯥꯏꯁ꯭ꯀꯨꯜꯒꯤꯐꯥꯎ ꯀꯥꯂꯦꯟ ꯁꯨꯇꯤꯁꯦ ꯅꯨꯃꯤꯠ ꯅꯨꯃꯤꯠ ꯇꯔꯥ ꯇꯔꯥꯃꯉꯥ ꯑꯗꯨ ꯈꯛꯇ ꯊꯥꯏ ꯑꯩꯈꯣꯏ ꯀꯣꯂꯦꯖꯀꯤꯗꯤ ꯊꯥ ꯑꯃ ꯆꯨꯞ ꯅꯨ ꯄꯤꯅꯦ
ꯅꯨꯡꯉꯥꯏꯔ ꯑꯁꯤꯅ
ꯀꯔꯝ ꯀꯥꯟꯗꯒꯤ ꯍꯧꯕ꯭ꯔꯣ
ꯑꯩꯈꯣꯏ ꯑꯁ ꯑꯦꯛꯖꯥꯝ ꯂꯣꯏꯕꯗꯒꯤ ꯑꯃꯨꯛ ꯀꯥꯗ꯭ꯔꯦ ꯑꯗꯨꯒ ꯑꯩꯈꯣꯏꯒꯤꯗꯤꯀꯣ
ꯍꯣꯏ
ꯊꯦꯡꯅ ꯀ꯭ꯂꯥꯁ ꯑꯃꯨꯛ ꯍꯧꯔꯒ ꯀ꯭ꯂꯥꯁꯇꯣ ꯑꯃꯨꯛ ꯐꯖꯅ ꯇꯧꯔꯣꯏ ꯈꯪꯉꯦ
ꯑꯣ
ꯁꯤꯂꯦꯕꯁꯇꯣ ꯑꯃꯨꯛ ꯂꯣꯏꯕ ꯅꯪꯗꯗꯅ ꯑꯃꯨꯛ ꯑꯦꯛꯖꯥꯝ ꯊꯥꯒꯗ꯭ꯔꯥ ꯈꯪꯗꯦ
ꯑꯣ
ꯑꯗꯨꯃꯥꯏꯅ ꯍꯦꯛ ꯍꯦꯛ ꯇꯧꯋꯦꯕ ꯑꯩꯈꯣꯏꯗꯤ
ꯑꯗꯨꯗꯤ ꯂꯥꯏꯔꯤꯛ ꯀꯟꯅ ꯄꯥꯕ ꯇꯥꯕꯅꯤꯅꯦ
ꯑꯁ ꯂꯥꯏꯔꯤꯛꯁꯨ ꯂꯩꯇꯦ ꯂꯩꯁꯨ ꯂꯩꯇꯦ ꯀꯣꯂꯦꯖ ꯆꯠꯄ ꯀꯥꯟꯗ ꯅꯣꯠꯁ ꯄꯤꯕꯁꯤꯡꯗꯣ ꯁꯤꯜꯂꯒ ꯏꯔꯒ ꯑꯗꯨ ꯈꯔ ꯄꯥꯕ ꯑꯗꯨ ꯈꯛꯇꯅꯤꯗ
ꯐꯦꯔ ꯇꯧꯔꯗꯤ ꯀꯝꯄ꯭ꯂꯦꯟ ꯇꯧꯕ ꯌꯥꯏꯌꯦꯅ ꯃꯣꯏꯅ ꯐꯖꯅ ꯇꯥꯛꯄꯤꯗꯦꯅ
ꯍꯣꯏ ꯑꯩꯈꯣꯏꯁꯦ ꯑꯗꯨꯝ ꯀꯩꯅꯣ ꯇꯧꯕꯅꯦ ꯑꯗꯨ ꯑꯣꯏꯔꯁꯨꯀꯣ ꯑꯣꯖꯥꯁꯤꯡꯁꯨ ꯌꯥꯝ ꯍꯩꯌꯦꯅꯦ
ꯍꯨꯝ ꯍꯨꯝ
ꯑꯩꯅ ꯑꯗꯨꯃꯥꯏꯅ ꯇꯧꯈ꯭ꯔꯕꯗꯨꯗꯤ ꯑꯩꯅ ꯁꯨꯃꯥꯏꯅ ꯇꯧꯔꯒ ꯑꯨꯃꯥꯏ ꯍꯥꯏꯔꯤꯗꯨꯗꯤ ꯑꯗꯨꯃꯥꯏꯅ ꯇꯥꯏꯗꯨꯗꯤ ꯑꯃꯨꯛ ꯍꯥꯏꯔꯛꯀꯅꯤ
ꯇꯥꯛꯇꯕꯤꯗ ꯑꯗꯨꯝ ꯄꯥꯁ ꯇꯧꯍꯜꯂꯣꯅ ꯍꯥꯏꯌꯣ ꯑꯗꯨꯗꯤ
ꯑꯁ ꯑꯩꯈꯣꯏ ꯍꯥꯟꯅ ꯍꯧꯖꯤꯛ ꯐꯣꯔꯠꯀꯤ ꯊꯥꯈꯤꯕꯗꯣ
ꯍꯣꯏ
ꯃꯥꯒꯤꯗꯣ ꯁꯨꯛꯇꯥꯛ ꯇꯥꯛꯇꯕꯤꯗ ꯑꯗꯨꯃꯥꯏꯅ ꯀꯩꯅꯣ ꯇꯧꯕꯒꯤ ꯑꯩꯈꯣꯏꯗꯣ ꯑꯗꯨꯝ ꯍꯥꯏꯁꯦ ꯕꯦꯛ ꯆꯥꯔꯗꯤꯅ ꯑꯗꯨꯃꯥꯏ ꯍꯥꯏꯅ
ꯑꯗꯨ ꯃꯥꯗꯣ ꯀꯣꯂꯦꯖꯁꯨ ꯆꯥꯡ ꯅꯥꯏꯅ ꯂꯥꯛꯇ꯭ꯔꯦꯗ ꯍꯥꯏꯕꯗꯤ ꯎꯝ ꯑꯗꯨꯝ ꯀꯩꯅꯣ ꯇꯧꯔꯕꯅꯤꯅ ꯑꯣꯖꯥꯁꯤꯡꯁꯨ
ꯑꯣ
ꯑꯣꯖꯥ ꯅꯨꯄꯤꯁꯤꯡꯗꯤ ꯅꯨꯡꯉꯥꯏꯌꯦ ꯑꯗꯨꯝ ꯐꯖꯅ ꯇꯥꯛꯑꯦ
ꯍꯣꯏ ꯅꯨꯄꯤꯁꯤꯡꯗꯤ ꯅꯨꯡꯉꯥꯏꯕꯅꯦ ꯑꯗꯨꯝ
ꯑꯁ ꯑꯩꯈꯣꯏꯒꯤꯗꯤ ꯀꯣꯏꯕꯁꯨ ꯑꯝꯐꯥꯎ ꯄꯨꯕꯤꯗꯦ ꯏꯁꯇꯗꯤ ꯇꯣꯔ ꯆꯠꯁꯦ ꯍꯥꯏꯔꯁꯨ ꯌꯥꯗꯦ ꯑꯩꯈꯣꯏꯒꯤ ꯍꯩꯁ ꯑꯣ ꯗꯤꯗꯣ ꯌꯥꯗꯦꯗ
ꯑ
ꯃꯤꯗꯤ ꯗꯤꯄꯥꯔꯠꯃꯦꯟ ꯗꯤꯄꯥꯔꯠꯃꯦꯟꯒꯤ ꯀꯣꯏꯕꯁꯨ ꯌꯥꯝ ꯆꯠꯂꯤꯑꯕ ꯑꯩꯈꯣꯏꯕꯨꯁꯨ ꯄꯨꯕꯤꯌꯣ ꯍꯥꯏꯔꯒꯁꯨ ꯀ ꯄꯨꯕꯤꯗꯦ
ꯑꯩꯈꯣꯏꯁꯨ ꯑꯃꯝꯐꯥꯎ ꯆꯠꯇ꯭ꯔꯤꯅꯦ
ꯃꯤꯗꯤ ꯎꯝ ꯑꯗꯨꯝ ꯄ꯭ꯔꯦꯛꯇꯤꯀꯦꯜ ꯌꯥꯎꯕꯁꯤꯡꯒꯤꯗꯤ ꯑꯗꯨꯝ ꯏꯁꯇꯗꯤ ꯇꯣꯔꯒꯨꯝꯕ ꯨ ꯔꯤꯄꯣꯔꯠꯀꯨꯝꯕ ꯑꯗꯨꯝ ꯇꯣꯏꯅ ꯆꯠꯂꯦꯕ ꯁꯤꯃꯤꯁꯇꯔ ꯈꯨꯗꯤꯡꯒꯤ ꯑꯩꯈꯣꯏꯒꯤꯗꯤ ꯐꯤꯜ ꯏꯁꯇꯗꯤꯁꯨ ꯆꯠꯇ꯭ꯔꯦ ꯐꯤꯔꯣꯁꯇꯗꯤ ꯆꯠꯀꯦꯗꯤ ꯇꯧꯔꯝꯕꯅꯦ
ꯍꯣꯏ
ꯆꯠꯀꯦ ꯇꯧꯔꯒ ꯄꯩꯁꯥꯒ ꯈꯥꯏꯅꯕ ꯂꯣꯏ ꯂꯣꯏꯔꯒ ꯃꯨꯛ ꯀꯩꯅꯣ ꯃꯇꯝ ꯐꯠꯇꯕꯒꯤ ꯑꯃꯨꯛ ꯀꯩꯅꯣ ꯇꯧꯔꯒ ꯑꯗꯩ ꯏꯁꯥ ꯏꯁꯥꯒꯤ ꯑꯗꯨ ꯁꯦꯝꯈ꯭ꯔꯕ
ꯑ
ꯑꯁ ꯅꯨꯃꯤꯠ ꯇꯥꯈ꯭ꯔꯕꯅꯤꯅ ꯀꯥꯡ ꯑꯃꯨꯛ ꯌꯥꯝꯕ ꯍꯧꯔꯦꯅꯦ
ꯍꯣꯏꯅꯦ ꯍꯎꯔꯦ ꯍꯥꯎꯔꯦ ꯉꯁꯤ ꯀꯥꯏ ꯆꯠꯂꯨꯌꯦ ꯅꯪꯗꯤ
ꯑꯩ ꯌꯨꯝꯗ ꯁꯨꯝ ꯂꯩꯌꯦꯗ ꯆꯠꯊꯣꯛꯇꯦ ꯁꯥꯃꯟꯕꯒꯤ ꯅꯨꯡꯁꯥꯗꯣ ꯀꯤꯒꯔꯦ ꯆꯠꯊꯣꯛꯅꯤꯡꯉꯥꯏ
ꯍ ꯍ ꯑꯝꯕ꯭ꯔꯦꯂꯥ ꯄꯥꯏꯔꯒ ꯆꯠꯄ ꯌꯥꯏꯦꯅ
ꯑꯁ ꯑꯔꯦꯂꯥ ꯄꯥꯏꯔꯁꯨ ꯌꯥꯔꯣꯏꯅꯦ ꯅꯨꯡꯁꯥꯒꯤ ꯎꯝ ꯀꯩꯅꯣ ꯃꯥꯅ ꯂꯧꯒꯗꯕꯗꯣ ꯌꯥꯝ ꯀꯜꯂꯤꯦꯅꯦ
ꯍꯍꯝ
ꯄꯪꯆꯠ ꯆꯠꯊꯣꯛꯄ ꯌꯥꯗꯦ
ꯍꯝ
ꯅꯣꯡ ꯇꯥꯒꯗ꯭ꯔꯥ ꯍꯥꯏꯔꯒ ꯅꯣꯡꯁꯨ ꯇꯥꯗꯦ ꯉꯁꯥꯏꯗꯤ ꯌꯥꯝ ꯃꯝꯂꯛꯄꯅꯦ ꯇꯥꯒꯗ꯭ꯔꯥ ꯈꯜꯂꯒ ꯇꯥꯗꯕꯤꯗ ꯑꯃꯨꯛ ꯉꯜꯂꯛꯑꯦ
ꯎꯝ
ꯃꯐꯝ ꯈꯔꯗꯗꯤ ꯅꯣꯡ ꯆꯨꯕ ꯃꯥꯜꯂꯦ
ꯍꯣꯏ ꯃꯐꯝ ꯐꯔꯗꯤ ꯆꯨꯕꯅꯤ
ꯆꯨꯑꯦ ꯍꯥꯏꯌꯦꯦ ꯑꯩꯈꯣꯏꯗꯅ ꯁꯨꯛꯇꯇꯥ ꯇꯥꯗꯕ ꯑꯁ ꯑꯩꯗꯤ ꯅꯣꯡ ꯇꯥꯔꯗꯤ ꯌꯥꯝ ꯍꯔꯥꯎꯔꯅꯤ ꯍꯣꯖꯤꯛ
ꯆꯣꯡꯉꯒ ꯂꯩꯔꯣ ꯑꯗꯨꯗꯤ
ꯎ ꯆꯣꯡꯒꯅꯤ
ꯅꯣꯡꯕꯨꯅꯦ ꯍꯧꯖꯤꯛ ꯑꯩꯅ ꯄꯥꯝꯔꯒ ꯂꯩꯔꯤꯕꯁꯦ
ꯍ
ꯀꯔꯤꯔꯛ ꯀꯥꯡꯁꯦ ꯌꯥꯝ ꯌꯥꯝꯃꯦ
ꯉꯁꯤ ꯑꯌꯨꯛꯇꯤ ꯀꯩ ꯍꯦꯟꯖꯥꯡ ꯆꯥꯔꯒꯦ
ꯍꯥꯥ
ꯉꯁꯤ ꯑꯌꯨꯛ ꯀꯩ ꯑꯦꯟꯁꯥꯡ ꯆꯥꯔꯒꯦ ꯍꯥꯏꯕ
ꯑꯩꯈꯣꯏ ꯑꯂꯨꯒ ꯈꯥꯃꯦꯟ ꯑꯁꯥꯡꯕꯗꯣ ꯑꯗꯨ ꯆꯥꯏ
ꯍꯧꯔꯝꯕꯅꯤꯅ ꯅꯪꯅ ꯊꯣꯡꯕ꯭ꯔꯣ
ꯑꯩꯅ ꯊꯣꯡꯉꯦ ꯍꯟꯗꯛꯇꯤ ꯑꯩꯁꯦ ꯀꯨꯛ ꯇꯥꯥꯔꯦ
ꯍꯝꯍꯝ ꯍꯥꯎꯔꯝꯒꯅꯤꯅ ꯑꯗꯨꯗꯤ
ꯍꯥꯎ ꯑꯁ ꯈꯪꯗꯦꯗ ꯎꯝ ꯈꯥꯃꯦꯟ ꯑꯁꯥꯡꯕꯗꯣ
ꯍꯣꯏ
ꯍꯥꯎꯗꯕꯒꯦꯔꯥ ꯈꯪꯗꯦ ꯎꯝ ꯑꯗꯨꯝ ꯀꯟꯅꯣ ꯍꯥꯎꯕꯁꯨ ꯂꯩꯌꯦꯠꯅ ꯑꯗꯨꯒꯨꯝꯕꯁꯨ ꯅꯞꯄꯗꯣ
ꯎꯝ
ꯆꯤꯡꯒꯤ ꯑꯣꯏꯔꯗꯤ ꯍꯥꯎꯕꯅꯦ ꯑꯗ ꯑꯩꯈꯣꯏꯒꯤꯗꯤ ꯀꯩꯅꯣꯒꯤ ꯀꯩꯀꯩꯅꯣꯗꯣ ꯑꯗꯨꯒꯤ ꯀꯩꯅꯣ ꯇꯧꯋꯦꯗ ꯄꯥꯛ ꯍꯥꯎꯗꯦꯗ ꯑꯗꯨꯒꯤ ꯈꯥꯃꯦꯟꯗꯣ ꯈꯥꯃꯦꯟꯗꯣ ꯍꯥꯎꯔꯗꯤ ꯑꯗꯨꯝ ꯍꯥꯎꯕꯅꯦ ꯃꯣꯏꯒꯤꯗꯨ ꯍꯤꯗꯥꯛꯀꯨꯝꯕ ꯄꯤꯖꯕꯗꯣ
ꯍꯣꯏ
ꯖꯃꯟꯕꯒꯤ ꯑꯗꯨꯒꯤꯔ ꯈꯪꯗꯦ
ꯍꯝ ꯍꯝ
ꯑꯗꯨꯒꯤ ꯈꯥꯃꯦꯟꯗꯨ ꯑꯁ ꯉꯔꯥꯡ ꯕꯖꯥꯔꯗ ꯆꯠꯂꯒ ꯂꯩꯥꯏꯕꯅꯦꯕ ꯄꯨꯔꯛꯄ ꯀꯥꯟꯗ ꯃꯁꯛꯇꯤ ꯐꯖꯩꯌꯦ ꯑꯗꯨꯒ ꯃꯅꯨꯡꯗ ꯈꯥꯏꯗꯣꯛꯑꯒ ꯇꯤꯟ ꯂꯣꯏꯟ ꯌꯥꯎꯔꯝꯕ ꯃꯁꯛꯇꯤ ꯑꯁ ꯌꯥꯝ ꯅꯥꯜꯂꯦꯕ ꯐꯖꯩꯌꯦꯅ ꯂꯩꯔꯒ ꯇꯤꯟ ꯑꯣꯏꯅ ꯆꯥꯔꯝꯕꯅꯤꯅ ꯍꯤꯟꯖꯥꯡ ꯅꯥꯄꯤꯁꯨ ꯌꯥꯝ ꯇꯥꯡꯉꯦ ꯕꯖꯥꯔꯗ ꯍꯟꯗꯥꯛ
ꯍꯣꯏ ꯇꯥꯛꯕꯅꯦ
ꯈꯥꯃꯦꯟꯗꯤ ꯈꯔ ꯍꯣꯡꯉꯦ
ꯍ
ꯑꯈꯣꯏꯗꯤ ꯑꯗꯨꯝ ꯂꯩꯔꯒ ꯆꯥꯕꯅꯤꯅ ꯀꯨꯟꯒꯤꯗꯣ ꯑꯝ ꯀꯦꯖꯤ ꯇꯪꯈꯥꯏ ꯍꯦꯜꯂꯛ ꯀꯦꯖꯤ ꯑꯃꯃꯨꯛ ꯑꯗꯨꯝ ꯄꯤꯌꯦ ꯍꯟꯗꯛꯇꯤ ꯍꯥꯗꯤ ꯑꯩꯈꯣꯏꯅ ꯈꯟꯗꯕꯤ ꯃꯣꯏꯅ ꯄ꯭ꯂꯥꯁꯇꯤꯛꯇ ꯑꯝ ꯄꯨꯔꯛ ꯍꯥꯜꯂ ꯒ ꯂꯣꯏꯔꯒ ꯊꯝꯂꯝꯕꯗꯣ
ꯑꯝ
ꯑꯗꯨꯒꯤꯗꯣ ꯈꯟꯕ ꯈꯥꯃꯦꯟꯒꯤ ꯉꯔꯥꯡꯈꯩꯗꯣ ꯀꯩꯁꯨ ꯇꯧꯗꯦ ꯌꯥꯝ ꯐꯖꯩ ꯂꯩꯔꯛꯄꯗꯣ ꯉꯔꯥꯡ ꯍꯤꯟꯖꯥꯡꯁꯨ ꯌꯥꯝ ꯂꯩꯔꯒ ꯊꯝꯕ ꯌꯥꯗꯦꯅꯦ ꯅꯨꯡꯁꯥ ꯁꯥꯕꯅꯤꯅ ꯂꯣꯏ ꯄꯨꯝꯃꯦ ꯆꯥꯗ꯭ꯔꯤꯉꯩꯗ ꯅꯍꯥꯟ ꯌꯨꯝꯗꯒꯤ ꯌꯦꯟꯗꯦꯝ ꯀꯩꯀꯥ ꯁꯧꯒꯔꯤ ꯀꯩꯀꯥ ꯄꯨꯔꯛꯄꯗꯁꯨ ꯆꯥꯗ꯭ꯔꯤꯉꯩꯗ ꯂꯣꯏ ꯈꯨꯨꯏꯔ ꯀꯦꯟꯈ꯭ꯔꯦ
ꯎꯝ
ꯅꯍꯥꯟ ꯈꯥꯃꯦꯟ ꯂꯩꯔꯛꯄꯗꯨꯁꯨ ꯂꯣꯏ ꯄꯨꯝꯃꯦ ꯁꯥꯃꯟꯕꯒꯤ ꯀꯨꯏꯅꯁꯨ ꯊꯝꯕ ꯑꯈꯣꯏꯅ ꯐ꯭ꯔꯤꯖ ꯂꯩꯇꯕꯅꯤꯅ ꯍꯤꯟꯖꯥꯡ ꯅꯥꯄꯤ ꯀꯨꯏꯅ ꯊꯝꯕ ꯌꯥꯗ꯭ꯔꯦ
ꯍꯣꯏ ꯑꯗꯨꯅꯦ ꯐ꯭ꯔꯦꯁ ꯂꯥꯏꯔꯗꯤ
ꯇꯣꯏꯅ ꯂꯧꯅꯤꯡꯉꯥꯏ ꯇꯣꯏꯅ ꯂꯧꯅꯤꯡꯉꯥꯏ ꯆꯠꯄꯁꯨ ꯇꯟꯕ ꯍꯦꯟꯖꯥꯡ ꯆꯠꯂꯤꯉꯩꯗ ꯈꯔ ꯌꯥꯝ ꯄꯨꯔꯛꯑꯒ ꯀꯣ ꯍꯞꯇꯥ ꯑꯃ ꯑꯅꯤꯒꯤ ꯂꯩꯅꯤꯡꯕ ꯌꯥꯗꯦ ꯍꯟꯗꯛꯇꯤ ꯁꯥꯕꯅꯤꯅ ꯊꯝꯕ ꯌꯥꯗꯦ ꯑꯂꯨꯁꯨ ꯌꯥꯝ ꯇꯥꯡꯉꯦ ꯍꯟꯗꯛ
ꯄꯣꯠꯁꯦ ꯌꯥꯝ ꯇꯥꯡꯉꯤꯀꯣ ꯍꯟꯗꯛꯁꯦ
ꯎꯝ ꯄꯣꯠ ꯂꯣꯏ ꯇꯥꯡꯈ꯭ꯔꯦ ꯀꯔꯤꯒꯤꯔꯥ ꯈꯪꯗꯦ
ꯇꯨꯅꯦ ꯀꯔꯤꯒꯤꯔ